ꯇꯕ
ꯇꯥꯏ ꯇꯥꯏꯌꯦ ꯇꯥꯔꯦ
ꯎꯝ
ꯎꯝ ꯀꯩꯗꯧꯔꯝꯃꯤꯅꯣꯑꯒ
ꯑꯩꯁꯦ ꯉꯁꯤꯗꯤ ꯑꯩꯈꯣꯏ ꯁꯥꯒꯩꯒꯤ ꯂꯥꯏ ꯑꯃ ꯈꯨꯔꯨꯝꯝꯕ ꯃꯥꯒꯤ ꯂꯣꯏꯗ ꯉꯥꯏꯔꯤ
ꯑꯣ ꯀꯩ ꯂꯝꯗꯅꯣ
ꯑꯩꯈꯣꯏꯒꯤ ꯑꯄꯣꯛꯄ ꯃꯐꯝꯗꯣ ꯑꯩꯈꯣꯏ ꯑꯥꯁꯨꯝ ꯃꯣꯏꯔꯥꯡ ꯂꯣꯝꯗ ꯂꯩꯕ ꯑꯗꯨꯗ ꯈꯣꯏꯔꯝꯕ ꯆꯠꯂꯨꯕ ꯑꯣ ꯍꯜꯂꯛꯇ ꯉꯥꯏꯔꯤꯌꯦ
ꯀꯅꯥ ꯀꯅꯥ ꯆꯠꯂꯤꯅꯣ
ꯑꯩꯈꯣꯏ ꯏꯃꯨꯡ ꯄꯨꯂꯞ ꯆꯠꯂꯦ ꯑꯗꯒꯤ ꯑꯇꯩ ꯑꯇꯩꯒꯤ ꯎꯝ ꯍꯣꯏ ꯖꯔꯧ ꯍ
ꯑ ꯀꯩꯅꯣ
ꯚꯌꯥꯏ ꯍꯣꯅ ꯃꯆꯥ ꯃꯁꯨ ꯂꯣꯏ ꯂꯥꯛꯑꯦ ꯃꯤ ꯁꯨꯔꯦ ꯉꯁꯤꯗꯤ ꯇꯤꯟꯕ
ꯑꯣ ꯑꯗꯨꯗꯤ ꯃꯤ ꯃꯌꯥꯝ ꯄꯨꯟꯕꯩ ꯅꯨꯡꯉꯥꯏꯔꯝꯃꯅꯤ ꯎꯅꯗ ꯀꯨꯏꯔꯕ ꯏꯃꯨꯡ ꯃꯅꯨꯡꯒꯤ ꯃꯤ ꯑꯗꯨꯗꯤ ꯆꯥꯛ ꯌꯦꯟꯖꯥꯡꯗꯤ ꯑꯥ ꯆꯥꯛ ꯌꯦꯟꯁꯥꯡꯗꯤ ꯑꯥꯗ ꯑꯗꯨꯝ ꯄꯨꯜꯂꯞ ꯆꯥꯔꯦ
ꯁꯔꯦ
ꯎꯝ ꯀꯔꯤ ꯀꯔꯤ ꯊꯣꯡꯕ ꯆꯥꯔꯛꯀꯦ ꯎꯝ ꯎꯝ
ꯂꯣꯛꯇꯥꯛꯇꯒꯤ ꯉꯥ ꯐꯥꯕ ꯑꯔꯤꯕꯗꯣ ꯃꯣꯏ ꯐꯥꯅꯩꯅꯅꯦ ꯑꯗꯨ ꯊꯣꯡꯉꯝꯃꯦ ꯑꯁ ꯍꯥꯎꯈ꯭ꯔꯦ ꯍꯥꯎꯔꯦ ꯌꯦꯟꯖꯥꯡꯗꯤ
ꯍꯥꯎꯔꯝꯅꯤꯌꯦ ꯍꯥꯏꯗꯤ ꯂꯣꯛꯇꯥꯛꯀꯤ ꯉꯥ ꯍꯥꯏꯅꯩꯅꯤꯗꯅ ꯍꯥꯏꯗꯤ ꯏꯁꯥꯒꯤ ꯐꯠꯇꯕ ꯀꯔꯤ ꯀꯔꯥꯁꯨ ꯑꯝꯇ ꯊꯥꯗꯕ ꯅꯠꯇꯦ ꯂꯩꯍꯥꯎ ꯑꯐꯕ ꯀꯩꯅꯣ ꯆꯥꯔꯒ ꯎꯝ ꯅꯩ ꯀꯩꯅꯣ ꯑꯃ ꯑꯩꯈꯣꯏ ꯃꯩꯇꯩꯒꯤꯗꯤ ꯂꯥꯏꯅ ꯄꯣꯛꯄ ꯈꯣꯏꯔꯝꯕ ꯀꯩꯅꯣ ꯇꯧꯕ ꯇꯧꯕꯁꯦ ꯀꯔꯤ ꯁꯔꯦꯡ ꯁꯔꯦꯡ ꯀꯠꯄ ꯍꯥꯏꯕ ꯁꯔꯦꯡ ꯑꯃ ꯊꯥꯎ ꯊꯨꯝ ꯀꯔꯤꯝ ꯍꯥꯞꯇꯕꯤ ꯃꯆꯨꯒ ꯍꯥꯞꯇꯕꯤꯗ ꯊꯣꯡꯗꯥꯏꯅꯦ
ꯍꯣꯏ ꯂꯥꯏꯒꯤ ꯇꯧꯗ ꯌꯥꯗꯕꯗꯣ
ꯑꯥ
ꯑꯗꯨ ꯈꯔ ꯂꯥꯡꯉꯦꯗꯅ ꯑꯗꯨꯒ
ꯎꯝ
ꯑꯗꯨꯅ ꯃꯃꯤꯡꯒꯤ ꯑꯩꯈꯣꯏꯒꯤ ꯂꯥꯏꯒꯤꯅꯤꯅ
ꯍꯣꯏ
ꯊꯨꯝꯃꯣꯔꯣꯛ ꯑꯝꯇ ꯌꯥꯝ ꯍꯥꯞꯄ ꯌꯥꯗꯦ
ꯑꯥ ꯀꯩꯅꯣꯗꯒ ꯇꯧꯗꯥꯏꯅꯦ ꯑꯩꯅ ꯊꯦꯡꯅꯕꯗ ꯆꯐꯨ ꯑꯍꯤꯡꯕ ꯍꯥꯏꯕ꯭ꯔ ꯆꯐꯨ ꯀꯔꯤ ꯀꯔꯤ ꯍꯥꯏꯅꯣ ꯂꯩꯕꯥꯛꯀꯤ ꯆꯐꯨꯗꯒ ꯇꯧꯔꯒ ꯂꯥꯟꯅꯒ ꯌꯣꯝꯃ ꯊꯣꯡꯗꯥꯏꯅꯦ
ꯑ ꯑꯥꯎ
ꯑꯩꯈꯣꯏ ꯃꯩꯇꯩꯒꯤꯀꯣ ꯇꯣꯉꯥꯟꯕ ꯇꯣꯞ ꯇꯣꯞꯄ ꯃꯈꯜ ꯑꯃꯅꯤꯅꯦꯁꯦ ꯊꯥꯏꯅꯗꯒꯤ ꯆꯠꯅꯔꯛꯄ ꯍꯧꯖꯤꯛ ꯆꯥꯎꯈꯠꯂꯦꯗꯅꯁꯨ ꯇꯣꯛꯄ ꯌꯥꯕ ꯅꯠꯇꯦꯕ
ꯌꯥꯕ ꯅꯠꯇꯦ ꯁꯥꯒꯩꯒꯤ ꯂꯥꯏ ꯑꯄꯣꯛꯄ ꯀꯥꯏꯁꯦ ꯂꯨꯈ꯭ꯔ ꯄꯣꯠꯅꯤꯗ
ꯃꯥꯅꯦ ꯃꯥꯅꯦ ꯑꯗꯒꯤ ꯃꯤ ꯑꯇꯣꯞꯄꯁꯨ ꯄꯤꯖ ꯌꯥꯕ ꯅꯠꯇꯦꯀꯣ ꯑꯃꯛ
ꯎꯝ ꯑꯗꯒꯤ ꯊꯃꯣꯏ ꯊꯋꯥꯏ ꯅꯨꯡꯉꯥꯏꯇꯅ ꯑꯩꯅ ꯀꯩꯅꯣꯝꯃ ꯂꯥꯟꯗꯕꯤꯗ ꯃꯤꯅ ꯀꯩꯅꯣꯝꯃ ꯍꯥꯏꯔꯛꯄ ꯑꯣꯏꯔꯁꯨ
ꯎꯝ
ꯊꯋꯥꯏ ꯌꯥꯝ ꯆꯥꯛꯈꯤꯕ ꯑꯣꯏꯔꯗꯤꯅꯦ ꯑꯩꯈꯣꯏꯒꯤ ꯁꯥꯒꯩꯒꯤ ꯑꯄꯣꯛꯄꯁꯤꯗ ꯑꯩꯅ ꯀꯠꯅꯤꯡꯕ ꯄꯣꯠꯇꯣ ꯀꯠꯂꯒ
ꯁꯥꯎꯅꯤꯡꯗꯅ ꯅꯤꯕꯗ ꯃꯤꯗꯣ ꯄꯥꯜꯂꯦ ꯍꯥꯏꯅꯩꯅꯦ
ꯑꯣ ꯑꯣ ꯁꯥꯒꯩ ꯏꯁꯥꯁꯤꯗ ꯑꯗꯨꯝ ꯑꯩꯅ ꯁꯥꯎꯅꯤꯡꯕꯒꯤ ꯊꯃꯣꯏꯗ ꯆꯥꯈꯤꯕꯁꯦ ꯁꯤꯁꯦ ꯑꯩ ꯆꯥꯛꯈ꯭ꯔꯦꯗ ꯀꯣ ꯃꯥꯅ ꯁꯨꯃꯥꯏꯅ ꯇꯧꯕꯁꯦ ꯁꯨꯃꯥꯏꯅ ꯇꯧꯀꯣ ꯀꯥꯏꯅ ꯑꯩꯅ ꯈꯜꯂꯒ ꯄꯣꯠꯁꯦ ꯑꯃꯍꯦꯛꯇ ꯀꯠꯇꯣꯏꯔꯣ ꯀꯩꯅꯣ
ꯄꯣꯠꯁꯦ ꯑꯩꯈꯣꯏꯒꯤ ꯑꯩꯅ ꯀꯠꯅꯤꯡꯕ ꯈꯪꯗꯦ ꯂꯐꯣꯏꯅꯤ ꯈꯪꯗꯦ ꯑꯗꯩ ꯁꯦꯡꯒꯨꯝꯕ ꯗꯨꯛ ꯃꯩꯔꯥ ꯇꯧꯔꯒꯅꯦ ꯑꯩꯅ ꯄꯦꯟꯗꯕꯗꯣ ꯋꯥꯀꯠꯄ ꯍꯥꯏꯇꯥꯔꯦꯅꯦ
ꯑꯣ
ꯑꯩꯅ ꯂꯥꯟꯗꯝꯃꯛꯇ ꯑꯣꯏꯔꯗꯤ
ꯎꯝ
ꯏꯁꯣꯔ ꯅꯪꯅ ꯋꯥꯌꯦꯟꯕꯤꯌꯨꯀꯣꯅ
ꯎꯝ
ꯑꯗ ꯇꯧꯕꯁꯦ ꯀꯩꯅꯣ ꯇꯧꯋꯦꯒ ꯍꯥꯏꯅꯩꯌꯦ ꯑꯩꯈꯣꯏꯕꯨꯗꯤ ꯇꯧꯗ꯭ꯔꯤꯀꯣ ꯇꯧꯕꯗꯤ
ꯑꯗꯒꯤ ꯀꯩꯅꯣꯁꯨ ꯍꯥꯏꯅꯩꯅꯦ ꯑꯗꯨꯝꯕ ꯂꯥꯏ ꯀꯠꯂꯒ ꯀꯩꯅꯣ ꯇꯧꯕꯗꯣ ꯑꯃ ꯑꯩꯈꯣꯏꯒꯤ ꯃꯩꯇꯩꯒꯤ ꯑꯃ ꯂꯥꯏ ꯈꯨꯔꯦꯝꯕꯤ ꯑꯅ ꯂꯥꯡꯒꯣꯜꯗ ꯂꯩꯕꯁꯦ ꯁꯤꯗꯁꯨ ꯌꯦꯇꯨꯝꯒ ꯇꯧꯔꯒ ꯀꯠꯄꯁꯦ ꯍꯦꯛꯇ ꯄꯥꯟꯗꯅꯤꯡꯉꯥꯏ ꯂꯩꯇꯦ ꯍꯦꯛꯇ ꯄꯥꯜꯂꯦ ꯍꯥꯏꯅ ꯌꯥꯝ ꯊꯨꯅ
ꯍꯥꯏꯅꯩꯌꯦ ꯑꯗꯨꯃꯥꯏꯅ
ꯂꯥꯏꯁꯦ ꯂꯩꯇꯕ꯭ꯔꯥ ꯍꯥꯏꯔꯁꯨ ꯍꯦꯛ ꯀꯩ ꯂꯩꯕꯀꯣ ꯑꯗꯒꯤ ꯈꯪꯗꯦꯗ
ꯑꯗꯣ ꯂꯥꯏꯁꯦ ꯑꯐꯕ ꯄꯤꯕꯗꯤ ꯈꯔ ꯇꯞꯄꯦ ꯐꯠꯇꯕ ꯊꯨꯡꯕꯁꯤꯗꯤ ꯌꯥꯝ ꯊꯨꯏꯑꯦ
ꯑꯁ ꯊꯨꯏꯌꯦ ꯃꯤꯅꯦ ꯍꯥꯏꯔ ꯆꯨꯔꯨꯡ ꯅꯣꯛꯅꯔꯗꯤ ꯆꯨꯔꯨꯡꯉ‌ꯦ ꯑꯐꯕ ꯅꯣꯛꯅꯕꯗꯤ ꯑꯃꯠꯇ ꯆꯨꯔꯨꯡꯗꯦ ꯐꯠꯇꯕꯗꯤ ꯃꯄꯥ ꯃꯄꯥ ꯆꯥꯕ ꯍꯥꯏꯗꯣꯏꯔꯥ ꯙꯛꯁ ꯍ‌ꯦꯛꯇ ꯊꯨꯅ ꯄꯥꯜꯂꯤ
ꯑꯗꯨꯅ‌ꯦ ꯑꯗꯨꯅꯦ ꯂꯥꯏ ꯂꯥꯏ ꯍꯔꯥꯎꯕꯗ ꯂꯥꯏ ꯂꯥꯝꯂꯥꯟꯕꯁꯦ ꯑꯉꯥꯡꯅ ꯂꯥꯟꯕꯁꯦ ꯑꯉꯥꯡꯗꯤ ꯈꯪ ꯄꯣꯟꯠꯇꯦꯕ
ꯎꯝ
ꯑꯉꯥꯡꯅ ꯈꯪꯗꯗꯅ ꯂꯝꯂꯥꯟꯕ
ꯂꯟꯕꯕꯨ ꯂꯥꯏ ꯅꯪꯁꯨ ꯑꯉꯥꯡꯒ ꯆꯞ ꯃꯥꯟꯅꯩꯌꯦꯗꯣ ꯎꯝ
ꯑꯉꯥꯡꯅ ꯈꯪꯗꯗꯅ ꯂꯝꯅꯥꯟꯖꯕꯕꯨ ꯑꯗꯨꯒꯤ ꯗꯣꯁ ꯑꯃ ꯍꯦꯛꯇ ꯄꯤꯌ‌ꯦꯕ ꯑꯉꯥꯡꯗꯨꯗ
ꯃꯥꯅꯦ ꯃꯥꯅꯦ ꯈꯪꯖꯕ ꯅꯠꯇꯦ ꯃꯣꯏꯗꯤ
ꯑꯥꯎ
ꯑꯍꯟꯁꯨ ꯉꯥꯏꯔꯦ ꯈꯪꯖꯕꯅꯗ‌ꯦ ꯂꯥꯟꯒꯦꯟꯗꯤ ꯂꯥꯜꯂꯣꯏꯗꯣꯏꯅꯦꯕ ꯁꯣꯏꯕꯗꯒꯤ ꯎꯍꯧꯗꯕꯗꯒꯤ ꯈꯪꯍꯧꯗꯕꯗꯒꯤ
ꯑꯧ ꯑꯗ ꯅꯣꯛꯐꯗꯦꯗꯕꯨ ꯌꯥꯎꯔꯛꯏꯗꯨꯗꯤ ꯑꯉꯥꯡꯅ ꯈꯪꯗꯗꯅ ꯂꯝꯂꯥꯟꯕꯕꯨ ꯂꯥꯏ ꯅꯪꯁꯨ ꯑꯉꯥꯡꯒ ꯆꯞ ꯃꯥꯟꯅꯩ ꯉꯥꯃꯨꯖꯤꯝ ꯆꯥꯔ ꯄꯦꯟꯕꯤꯔꯣꯀꯣꯅ
ꯎꯝ ꯇꯥꯗ꯭ꯔꯤꯅꯦ ꯑꯗꯨꯗꯣ
ꯌꯥꯎꯕꯅꯤ ꯅ‌ꯣꯛꯐꯗ‌ꯦꯗ
ꯑꯝ
ꯑꯗꯒꯤ ꯃꯣꯏꯒꯤ ꯂꯥꯏ ꯂꯝ ꯊꯣꯛꯄꯒꯤ
ꯒꯤ ꯎꯝ
ꯑꯥ ꯀꯥꯡꯖꯩꯅ ꯀꯣꯠꯄꯗꯣ
ꯑꯥ
ꯑꯗꯨꯗ ꯅꯨꯄꯥꯁꯤꯒꯤ ꯃꯆꯥꯅꯨꯄꯤꯁꯤ ꯀꯣꯠꯈ꯭ꯔꯕ ꯂꯥꯏꯂꯝ ꯊꯣꯛꯄꯁꯤꯗ ꯅꯣꯡꯉꯥꯜꯂꯒ ꯃꯄꯥꯁꯤꯅ ꯂꯥꯏ ꯎꯃꯪ ꯂꯥꯏ ꯉꯍꯥꯎꯋꯥꯏꯗꯤ ꯎ ꯌꯥꯝ ꯆꯥꯎ ꯆꯥꯎ ꯍꯧꯔꯝꯃꯤꯗꯅ ꯅꯣꯡꯉꯥꯜꯂꯒ ꯃꯄꯥꯁꯤꯅ ꯎꯁꯦ ꯌꯥꯜ ꯂꯩꯔꯝꯕꯅꯤ ꯀꯩꯒꯤꯅꯣ ꯅꯪꯅ ꯎ ꯌꯥꯜꯂꯤꯁꯦ ꯂꯥꯏꯕꯨꯡꯗ ꯍꯥꯏ ꯑꯦ ꯂꯥꯏꯅ ꯉꯥꯔꯡ ꯏꯆꯥꯅꯨꯄꯤ ꯀꯣꯛꯠꯈ꯭ꯔꯕꯅꯤ ꯃꯥꯏ ꯅꯨꯄꯤ ꯑꯣꯏꯈ꯭ꯔꯕꯅꯤ ꯏꯃꯥꯛ ꯅꯨꯄꯥꯒꯤ ꯃꯔꯟꯅꯤ ꯑꯩꯅ ꯂꯧꯖ ꯖꯩꯁꯤꯗꯤ ꯍꯥꯏꯌꯦ
ꯆꯨꯝꯗ꯭ꯔꯗꯣ ꯑꯃꯔꯣꯝꯗꯗꯤ ꯌꯥꯝꯅ
ꯐꯥꯒꯤ ꯑꯣꯏꯔꯁꯨ ꯌꯥꯝ ꯆꯥꯟꯅꯔꯨꯕꯗꯣ
ꯃꯥꯅꯤ
ꯑꯗꯨꯅꯦ ꯑꯩꯈꯣꯏꯒꯤ ꯁꯨꯃꯥꯏꯅ ꯄꯨꯃꯥꯡ ꯆꯩꯃꯥꯡ ꯇꯧꯕꯁꯦ ꯂꯥꯏ ꯈꯨꯔꯦꯝꯕꯤ ꯅꯠꯇ꯭ꯔꯁꯨ ꯑꯩꯈꯣꯏꯒꯤ ꯀꯤ ꯑꯩꯈꯣꯏꯒꯤ ꯎꯃꯪ ꯂꯥꯏ ꯂꯥꯏ ꯍꯔꯥꯎꯐꯝ ꯂꯩꯔꯤꯁꯦ ꯁꯤꯗꯀꯥꯁꯨ ꯌꯥꯝ ꯀꯥꯠꯅꯩꯌꯦꯕ
ꯑꯝ
ꯑꯗꯨꯅ ꯎꯃꯪꯂꯥꯏꯁꯤꯁꯨ ꯑꯔꯨꯕ ꯂꯥꯏꯅꯤꯗꯅ
ꯎꯝ ꯃꯥꯅꯦ ꯑꯔꯨꯕ ꯂꯥꯏꯅꯦ
ꯑꯗꯒꯤ ꯃꯤꯒꯤ ꯂꯥꯏꯔꯣꯟ ꯇꯧꯔꯁ ꯇꯧꯔꯛꯄꯗ ꯄ꯭ꯔꯣꯒꯥꯝ ꯀꯨꯝꯃꯩ ꯍꯔꯥꯎ ꯄꯪꯍꯞ ꯍꯥꯞꯄꯁꯨ ꯃꯤꯒꯤ ꯂꯥꯏꯔꯣꯟ ꯁꯨꯗꯅ ꯂꯥꯏ ꯍꯔꯥꯎ ꯂꯣꯏꯁꯟ ꯌꯥꯄꯣꯠꯇꯦꯕ
ꯌꯥꯄꯣꯟꯇꯦ ꯌꯥꯄꯣꯟꯇꯦ ꯐꯅ ꯁꯝꯃꯦ ꯍꯥꯏꯔꯖꯨꯀꯣ ꯃꯥꯏ ꯇꯧꯕꯝ ꯊꯣꯛꯄ ꯅꯤꯇꯤ ꯅꯤꯌꯣꯝ ꯈꯔꯗꯤ ꯏꯟꯗꯕ ꯌꯥꯕ ꯅꯠꯇꯦꯕ
ꯎꯝ ꯑꯣ ꯑꯩꯈꯣꯏꯖꯨ ꯀꯨꯏꯔꯦ ꯆꯠꯇꯕ ꯑꯗꯨꯅ ꯑꯗꯨꯃꯥꯏꯅ ꯑꯝꯇ ꯇꯧꯁꯦꯅ ꯍꯥꯏꯕꯗꯒꯤ ꯆꯠꯂꯨꯏꯌꯦ ꯑꯗꯨꯃꯥꯏ ꯇꯧꯗꯅ ꯑꯩꯁꯨ ꯑ ꯂꯨꯍꯣꯡꯉꯛꯄꯗꯒꯤ ꯏꯟꯊꯤ ꯅꯨꯡꯉꯥꯏꯅꯕꯨ ꯆꯠꯇꯦꯗ ꯍꯟꯗꯛꯅ ꯑꯍꯥꯝꯕ ꯆꯠꯄꯅꯤ
ꯐꯩꯌꯦ ꯑꯗꯥꯏꯅꯦ ꯇꯧꯕꯁꯦ ꯑꯃꯨꯛ ꯑꯃꯨꯛ ꯍꯥꯏꯗꯤ ꯃꯤ ꯑꯩꯈꯣꯏ ꯃꯤ ꯁꯥꯒꯩꯒꯤ ꯃꯤ ꯃꯁꯛꯁꯨꯀꯣ ꯑꯉꯥꯡ ꯏꯟꯈꯠꯂꯛꯄ ꯀꯩꯀꯩ ꯃꯁꯛ ꯈꯪꯅꯗꯕꯖꯨ ꯈꯪꯅꯍꯧꯕ ꯍꯥꯏꯗꯤ ꯑꯗꯨꯝ ꯎꯅꯕ ꯅꯠꯇ꯭ꯔꯦꯗꯅ ꯂꯝꯖꯦ ꯇꯣꯉꯥꯟ ꯇꯣꯉꯥꯟꯅ ꯂꯩꯒꯤꯕꯁꯨ ꯌꯥꯎꯋꯤ ꯑꯗꯨꯁꯨ ꯃꯁꯛ ꯈꯪꯅꯍꯧꯕ ꯑꯗꯩ ꯂꯥꯏꯒꯤꯁꯨ ꯂꯥꯏꯁꯪꯗꯣ ꯑꯃꯨꯛꯃꯨꯛ ꯆꯍꯤꯒꯤ ꯑꯣꯏꯅ ꯁꯦꯡꯗꯣꯛꯇꯅ ꯐꯤꯔꯣꯜ ꯑꯅꯧꯕ ꯍꯣꯡꯕꯤꯗꯅ ꯋꯥꯈꯟꯗꯣ ꯅꯨꯡꯉꯥꯏꯗꯅ ꯍꯦꯛꯇ ꯈꯔ
ꯍꯣꯏ ꯑꯗꯨꯅꯦ ꯑꯉꯥꯡ ꯅꯨꯨꯕꯤꯖꯤꯡꯖꯤꯖꯨ ꯎꯝ ꯁꯨꯛꯎꯟ ꯎꯅ ꯇ꯭ꯔꯦ ꯃꯥꯥꯏ ꯃꯥꯏ ꯊꯣꯛꯄ ꯂꯩꯅꯔꯦ ꯁꯥꯒꯩ ꯅꯥꯇꯩꯅꯤꯅ ꯃꯁꯛ ꯑꯝꯕꯧ ꯈꯪꯅꯗ꯭ꯔꯦ
ꯃꯥꯅꯤ
ꯑꯗꯨꯅ ꯍꯧꯖꯤꯛꯀꯥꯟ ꯑ ꯀꯔꯤꯒꯤ ꯈꯪꯅꯔꯛ ꯄꯗ ꯄꯥꯈꯪ ꯂꯩꯁꯥꯕꯤꯗ ꯑꯣꯏꯔꯁꯨ ꯈꯜ ꯂꯩꯔꯗꯤ ꯑ ꯈ ꯈꯪꯅꯔꯨꯔꯒ ꯁꯣꯏꯗꯅ ꯃꯆꯤꯟ ꯃꯅꯥꯎ ꯑꯣꯏꯔꯝꯕ꯭ꯔꯥ ꯈꯪꯄꯣꯟꯇꯦ ꯏꯕꯦꯝꯃ
ꯃꯥꯅꯦ ꯌꯥꯎꯔꯤꯄꯣꯠꯅꯤ ꯑꯦ ꯑꯗꯨ ꯍꯥꯏꯔꯒ ꯇꯧꯋꯦꯃꯤ ꯑꯩꯈꯣꯏꯒꯤꯅꯦ ꯏꯅꯥꯎ ꯑꯉꯥꯡ ꯑꯃ ꯀꯣꯏ ꯏꯅꯥꯎꯅꯨꯄꯤꯁꯤꯡ ꯑꯃꯀꯣ ꯂꯝꯕꯤ ꯁꯨꯝ ꯆꯠꯄꯁꯤꯗ ꯁꯨꯝ ꯀꯣꯏꯒꯦꯅꯕꯨꯗꯤ ꯅꯣꯏ ꯁꯨꯝ ꯐꯖꯩ ꯀꯥꯏꯅ ꯎꯏꯌꯥ ꯀꯥꯏ ꯎꯏꯀ ꯇꯧꯔ ꯂꯛꯅꯔꯨꯕꯗꯣ
ꯎꯝ
ꯂꯛꯅꯔꯨꯔꯀꯥꯟꯗ ꯀꯣꯟꯅ ꯁꯥꯒꯩꯒꯤ ꯃꯌꯥꯝꯕꯁꯤꯡ ꯑꯣꯏꯔꯝꯗꯅꯀꯣ ꯆꯣꯞꯇꯅ ꯏꯀꯥꯏꯗꯅ
ꯑꯗꯨꯅꯦ ꯑꯗꯨꯅꯦ ꯑꯩꯈꯣꯏꯒꯤ ꯌꯦꯛ ꯁꯂꯥꯏꯁꯦ ꯌꯦꯛ ꯊꯣꯛꯄ ꯂꯧꯅꯕ ꯂꯧꯅꯔꯛꯏꯁꯤꯡꯁꯦ ꯍꯧꯖꯤꯛꯀꯥꯟ ꯌꯦꯛ ꯁꯂꯥꯏꯖꯦ ꯀꯩꯁꯨ ꯎꯝ ꯈꯪꯅꯔꯒ ꯍꯧꯖꯤꯛꯄꯨꯗꯤ ꯍꯪꯅꯔꯦ ꯑꯩꯅ ꯑꯩ ꯍꯧꯖꯤꯛꯇꯤ ꯁꯤꯡꯉꯝꯅꯤꯅ ꯑꯦ ꯌꯦꯛ ꯍꯥꯟꯅ ꯍꯪꯉꫭ ꯃꯣꯏ ꯌꯦꯛ ꯀꯩꯅꯣ ꯍꯥꯏꯅꯔꯦꯕꯀꯣ ꯑꯗꯣ ꯇꯁꯦꯡꯅꯃꯛꯀꯤꯗꯤ ꯑꯈꯣꯏꯒꯤ ꯃꯩꯇꯩꯒꯤ ꯃꯤꯡ ꯊꯣꯟꯕꯁꯦ ꯑꯩꯒꯤ ꯃꯤꯡꯖꯤꯒꯤ ꯃꯇꯨꯡꯗ ꯑꯩ ꯑꯩꯒꯤ ꯌꯦꯛꯁꯦ ꯍꯥꯞꯀꯗꯧꯅꯦꯕ ꯃꯌꯦꯛ
ꯃꯥꯅꯦ ꯃꯥꯅꯦ ꯍꯥꯝꯀꯗꯥꯕ
ꯀꯧꯔꯦ ꯇꯣꯝꯕ ꯃꯉꯥꯡ ꯂꯨꯋꯥꯡ ꯈꯨꯃꯟ ꯑꯦ ꯃꯥꯖꯤ ꯈꯨꯃꯟꯅ ꯂꯣꯏꯍꯦ ꯑꯗꯨꯗꯤ ꯃꯥꯅ ꯀꯣꯏꯒꯦ ꯈꯜꯂꯝꯕ ꯑꯣꯏꯔꯁꯨ ꯑꯦ ꯑꯩꯒ ꯌꯦꯛ ꯊꯣꯛꯅꯩꯌꯦꯁꯤꯗꯤ ꯍꯥꯏꯕ ꯄꯣꯠꯇꯨꯃꯗꯤ ꯈꯪꯉꯦꯗꯅ
ꯃꯥꯅꯤ ꯃꯥꯅꯤ ꯈꯪꯗ꯭ꯔ ꯑꯗꯩ ꯑꯩꯈꯣꯏ ꯀꯩꯅꯣꯗꯁꯨ ꯌꯥꯎꯋꯦꯕ ꯑ ꯅꯨꯄꯤꯗꯁꯨꯅꯦ
ꯎꯝ
ꯃꯉꯥꯡꯒꯨꯝꯕ ꯍꯥꯝꯇꯣꯏ ꯅꯨꯄꯤꯗꯅ ꯑ ꯅꯨꯄꯤꯗꯅ ꯃꯉꯥꯡ ꯑꯣꯏꯔꯒꯅ ꯇꯝꯐꯥ ꯋꯥꯉꯝꯂꯣꯟ ꯍꯥꯏꯕꯀꯣ ꯑꯗꯒꯤ ꯈꯨꯃꯟ ꯑꯣꯏꯔꯒꯅ ꯈꯥꯏꯌꯣꯔꯣꯜ ꯀꯥꯏꯅꯅꯦ ꯁꯥꯏꯅ ꯃꯥꯒꯤꯖꯨ ꯍꯥꯞꯐꯝ ꯂꯩꯌꯦꯕ ꯑꯗꯨ ꯍꯧꯖꯤꯛꯇꯤ ꯁꯨꯝ ꯆꯥꯎꯈꯠꯇꯦ ꯈꯜꯂꯤꯔꯥ ꯈꯨꯅꯨꯡ ꯆꯪꯉꯦ ꯈꯜꯂꯤꯔꯥ ꯁꯨꯝ ꯍꯥꯞꯇꯕ ꯁꯨꯝ ꯆꯥꯎꯈꯠꯄ ꯐꯣꯔꯦꯟ ꯃꯃꯤꯡ ꯏꯁꯇ꯭ꯔꯦꯂꯥ ꯀꯥꯏ ꯂꯩꯗꯅ ꯁꯥꯏꯅ ꯐꯣꯔꯦꯟ ꯃꯃꯤꯡ ꯀꯧꯅ ꯁꯨꯝ ꯆꯠꯈꯤꯕ ꯁꯨꯝ ꯆꯠꯈꯤꯕꯗ ꯌꯨꯝꯅꯥꯛꯄꯧ ꯌꯨꯝꯅꯥꯛꯀꯁꯦ ꯑꯣꯟꯕ ꯌꯥꯔꯗꯤ ꯑꯣꯜꯂꯒꯦꯅ ꯂꯩꯔꯕꯖꯠ ꯂꯩꯔꯕꯅꯤ ꯃꯤꯖꯦ
ꯑꯧ ꯑꯩꯗꯤ ꯌꯨꯝꯅꯥꯛꯇꯤ ꯀꯌꯥꯕꯨ ꯊꯧꯑꯣꯏꯗ꯭ꯔꯦ ꯃꯥꯏ ꯃꯥꯏ ꯌꯦꯛ ꯌꯦꯛꯁꯤꯅ ꯃꯔꯨ ꯑꯣꯏꯅ ꯍꯥꯞꯀꯗꯧꯁꯤ
ꯃꯥꯅꯤ ꯃꯥꯅꯤ
ꯒꯩ ꯃꯥꯟꯅꯔꯒ ꯑꯦ ꯑꫭ ꯃꯥꯒꯤ ꯌꯦꯛꯇꯨꯃ ꯈꯪꯉꯗꯤ ꯁꯥꯒꯩ ꯃꯥꯟꯅꯗ꯭ꯔꯁꯨ ꯌꯦꯛꯊꯣꯛꯅꯕ ꯌꯥꯎꯔꯛꯏꯅꯦꯕ ꯑꯗꯒꯤ ꯁꯥꯒꯩ ꯃꯁꯦꯟꯗꯤ ꯃꯁꯥꯒꯤ ꯌꯦꯛ ꯃꯥꯟꯅꯖꯔꯦꯀꯣ ꯑꯗꯨꯒ ꯁꯥꯒꯩ ꯃꯥꯟꯅꯗꯕꯗꯁꯨ ꯌꯦꯛ ꯃꯥꯟꯅꯔꯛꯄ ꯃꯌꯥꯝ ꯂꯩꯔꯤꯅꯦꯕ ꯑꯗꯨꯅ ꯑꯦ ꯇꯣꯝꯕ ꯃꯪꯉꯥꯡ ꯇꯣꯝꯕ ꯂꯨꯋꯥꯡ ꯇꯣꯝꯕ ꯈꯨꯃꯟꯅ ꯍꯥꯏꯔꯗꯤ ꯑꯦ ꯃꯣꯏꯗꯤ ꯈꯨꯃꯟ ꯅꯤꯍꯦ ꯑꯩꯈꯣꯏꯗ ꯌꯦꯛꯊꯣꯛꯅꯩ ꯍꯥꯏꯕ
ꯑꯣ ꯇꯗꯤꯁ ꯂꯩꯒ
ꯁꯤꯖꯦ ꯍꯧꯖꯤꯛꯀꯥꯟ ꯑꯉꯥꯡꯒꯩꯁꯦ ꯑ ꯏꯁ꯭ꯀꯨꯜꯗꯗꯤ ꯇꯧꯋꯦꯕꯨ ꯈꯪꯗ꯭ꯔꯦ ꯇꯧꯔꯤꯁꯦ
ꯑꯗꯨ ꯊꯝꯃꯒꯦ ꯏꯅꯝꯃꯥ ꯍꯣꯔꯦꯟꯅꯦ ꯋꯥꯔꯤ ꯃꯈꯥ ꯑꯃꯨꯛ ꯆꯠꯊꯖꯤꯀꯣ ꯑꯩ ꯀꯩꯅꯣꯝꯇ ꯇꯧꯔꯨꯒꯤꯒꯦ ꯑꯥ ꯊꯝꯃꯦ ꯊꯝꯃꯦ
ꯑꯧ